ꯍꯜꯂꯣ ꯎꯝ
ꯀꯩꯒꯤꯅꯣ ꯈꯪꯗꯦ ꯂꯥꯛꯇꯦ
ꯈꯪꯉꯗꯦ ꯑꯩꯅ ꯇꯧꯔꯗꯤ ꯌꯥꯗꯦ ꯅꯪ ꯇꯧꯔꯗꯤ ꯌꯥꯏ
ꯎꯝ ꯀꯃꯥꯏꯅ ꯇꯧꯔꯤꯅꯣ ꯈꯪꯗꯦ ꯇꯥꯃꯣ ꯍꯥꯏꯗꯤ ꯕꯦꯛ ꯍꯟꯗꯣꯛꯑꯒ ꯂꯩꯔꯁꯨ ꯑꯗꯨꯝ ꯂꯥꯛꯄ꯭ꯔꯕ
ꯎꯝ ꯑꯩꯗꯤ ꯕꯥꯛ ꯍꯟꯗꯣꯛꯑꯒꯥꯅꯤ ꯂꯩꯔꯤꯁꯦ ꯑꯗꯨꯝ ꯂꯥꯛꯑꯦ
ꯈꯪꯗꯦ ꯑꯩꯒꯤꯁꯦ ꯀꯃꯥꯏꯅ ꯇꯧꯔꯤꯅꯣ ꯂꯥꯛꯇꯕꯩ ꯇꯥꯏꯞꯇ ꯇꯧꯏ
ꯑꯩ ꯈꯪꯗꯦ
ꯑꯩꯈꯣꯏꯅ ꯅꯥꯎꯒꯤꯁꯨ ꯑꯗꯨꯝ ꯉꯥꯏꯔꯤꯅꯦꯕꯀꯣ ꯑꯗꯣ ꯂꯥꯛꯇꯕ ꯍꯥꯏꯇꯥꯔꯦ
ꯅꯥꯅꯥꯎ ꯇꯧꯗꯦꯗꯥ ꯅꯪꯒꯤ ꯅꯝꯕꯥꯔ ꯗꯨꯗꯥꯗꯤ ꯑꯩꯅꯥ ꯇꯧꯔꯤꯗꯨ
ꯎꯝ ꯅꯅꯥꯎꯒꯤꯗ ꯇꯧꯔꯁꯨ ꯌꯥꯏꯌꯦ ꯍꯥꯏꯗꯤ ꯃꯥꯒꯤꯁꯨ ꯑꯗꯨꯝ ꯂꯥꯛꯄꯩ ꯇꯥꯏꯕ ꯑꯗꯨꯝ ꯇꯧꯋꯤꯗꯅ ꯑꯗꯨꯗꯨꯒꯤ ꯑꯗꯨꯝ ꯑꯝꯍꯥꯗꯤ ꯑꯝꯍꯥ ꯑꯣꯏ ꯃꯥꯜꯂꯦ ꯑꯗꯨꯁꯨ ꯑꯃꯅ ꯑꯃꯅ ꯑꯗꯨꯝ ꯑꯦꯅꯤ ꯃꯦꯅꯤ ꯀꯣ
ꯎꯝ
ꯑꯗꯒꯤ ꯃꯣꯏꯒꯤ ꯑꯃ ꯑꯃ ꯃꯌꯥꯝ ꯄꯨꯜꯂꯞ ꯌꯥꯎꯕꯗ ꯑꯗꯨ ꯍꯦꯛ ꯊꯥꯒꯠꯄꯗꯣ ꯑꯗꯨ ꯆꯦꯛ ꯍꯦꯛ ꯇꯧꯕ꯭ꯔꯥ ꯃꯣꯏ ꯊꯥꯕꯁꯤꯡꯗꯣ
ꯋꯥꯆꯞꯀꯤꯗꯣ
ꯎꯝ
ꯇꯗꯦ ꯁꯤ ꯋꯥꯔꯤ ꯁꯥꯟꯅꯔꯣꯏꯁꯤ ꯇꯣꯛꯑꯁꯤ
ꯏꯍꯦ ꯀꯔꯤꯝ ꯇꯧꯗꯦꯕꯀꯣ ꯑꯗꯨꯒꯤ ꯃꯣꯏꯒꯤ ꯍꯥꯏꯐꯦꯠ ꯃꯦꯟ ꯑꯣꯏꯅ ꯆꯦꯟꯕ ꯅꯨꯄꯥꯗꯣ ꯑꯗꯨꯗꯨꯅ ꯃꯣꯏ ꯊꯥꯜꯒꯠꯂꯛꯄꯅꯤ ꯍꯥꯏꯕꯗꯤ ꯃꯃꯤꯡ ꯗꯥꯏꯔꯦꯛꯁꯦ ꯄꯟꯗ꯭ꯔꯗꯤꯀꯣ ꯑꯗꯨꯝ ꯀꯩꯝ ꯀꯥꯏꯗꯦ ꯁꯤꯒꯤ ꯋꯥꯔꯤ ꯑꯗꯨꯝ ꯁꯥꯟꯅꯔꯁꯨ ꯌꯥꯏ ꯈꯣꯠꯂꯦꯕꯨꯗꯤ ꯍꯥꯏꯗꯤ ꯑꯗꯨꯝ ꯍꯥꯏꯌꯦꯕꯀꯣ ꯑꯗꯨꯒ ꯔꯤꯂꯤ ꯔꯤꯂꯤꯖꯟꯒꯤ ꯄꯣꯂꯤꯇꯤꯛꯁ ꯀꯤ ꯃꯣꯏ ꯁꯨꯝꯕꯁꯤꯒ ꯌꯥꯗꯦ ꯑꯗꯒꯤ ꯑꯥ ꯆꯤꯟꯊꯤꯕ ꯉꯥꯡꯕꯗꯣ ꯍꯥꯏꯗꯤ ꯏꯁꯂꯦꯡ ꯋꯥꯔꯠ ꯍꯥꯏꯒꯗ꯭ꯔꯥ ꯀꯩꯅꯣ
ꯎꯝ
ꯑꯗꯨꯗꯨꯒ ꯑꯗꯨꯃꯥꯏꯅ ꯌꯥꯗꯦ ꯈꯣꯠꯇꯦꯅ ꯑꯗꯨꯝ ꯑꯩꯈꯣꯏꯅꯤꯒꯤ ꯉꯁꯥꯏꯒꯤ ꯑꯃ ꯆꯦꯛꯀꯤꯡ ꯇꯧꯕꯗꯣ ꯑꯗꯨꯒꯤꯗꯨꯗ ꯑꯗꯨꯝ ꯃꯒꯤ ꯃꯥꯏ ꯃꯥꯏ ꯃꯔꯝꯁꯨ ꯂꯩꯌꯦꯕꯀꯣ ꯍꯥꯏꯗꯤ ꯌꯥꯔꯛꯇꯕꯒꯤ ꯃꯔꯝꯁꯨ ꯑꯗꯨꯝ ꯊꯥꯔꯒ ꯑꯗꯨꯝ ꯌꯥꯎꯗꯤ ꯌꯥꯎꯋꯤ ꯑꯗꯨꯃꯥꯏꯅꯗꯤ ꯑꯗꯨꯝ ꯇꯧꯋꯦ ꯑꯗꯣ ꯑꯗꯨꯒꯤꯁꯨ ꯑꯗꯨꯝ ꯃꯣꯏꯒꯤ ꯔꯤꯖꯟꯗꯣ ꯑꯗꯨꯝ ꯄꯟꯗꯤ ꯄꯜꯂꯦ ꯑꯗꯣ ꯗꯥꯏꯔꯦꯛ ꯄꯟꯗ꯭ꯔꯗꯤ ꯑꯗꯨꯝ ꯀꯩꯝꯇꯤ ꯀꯥꯏꯗꯕ ꯃꯥꯜꯂꯤ
ꯎꯝ
ꯑꯥꯗꯣ ꯆꯥꯛ ꯀꯌꯥꯝ ꯆꯥꯒꯦ
ꯎꯝ ꯅꯍꯥ ꯑꯃꯨꯛ ꯑꯩꯅꯥ ꯐꯣꯇꯣ ꯑꯃ ꯊꯥꯕꯗꯣ ꯑꯗꯨꯒꯤ ꯆꯥꯡ
ꯄꯨꯈꯝꯗꯣ ꯑꯗꯨꯏ ꯆꯥꯡꯂꯣ
ꯎꯝ ꯗꯣꯃꯥ ꯆꯥꯥ
ꯎꯝ ꯑꯗꯣ ꯃꯣꯔꯣꯛꯐꯤ
ꯃꯣꯛꯇ ꯌꯥꯝ ꯁꯥꯍꯟꯗ꯭ꯔꯦꯗ ꯑꯩꯅ
ꯎꯝ ꯑꯗꯣ ꯑꯗꯨꯝ ꯃꯩ ꯆꯠꯄ꯭ꯔꯥ ꯍꯥꯎꯕ꯭ꯔꯥ ꯃꯣꯔꯣꯛꯇꯣ
ꯍꯥꯎꯏ
ꯇꯃꯣ ꯄꯣꯐꯣꯔꯗꯤ ꯀꯌꯥ
ꯄꯐꯣꯔꯥꯟꯗꯣꯅꯤ ꯑꯃꯒꯥ
ꯎꯝ ꯑꯇꯩ ꯃꯣꯏꯒꯤ ꯍꯧꯕꯤꯗꯕ꯭ꯔꯥ
ꯍꯥꯎꯗꯦ ꯃꯣꯏ ꯆꯥꯝꯗꯥꯔ ꯍꯧꯖꯖꯥꯠꯅꯣꯅ ꯍꯧꯖꯤꯛꯇꯝ ꯊꯝꯕꯗꯣ ꯀꯩꯅꯣ ꯇ ꯑꯣꯏꯗꯅ
ꯎꯝ ꯕꯔ ꯕꯔ ꯄꯂꯛꯄꯗ
ꯎꯝ
ꯎꯝ ꯌꯦꯟꯁꯥꯡꯗꯤ ꯍꯥꯎꯕ꯭ꯔꯥ
ꯍꯥꯎꯏ ꯑꯩꯈꯣꯏꯕꯣꯛꯁꯨ ꯆꯥꯏ ꯍꯋꯥꯏ ꯊꯣꯡꯕꯗ ꯃꯥꯗꯤ ꯍꯋꯥꯏꯔꯗꯤ ꯆꯥꯕꯅꯦꯕꯀꯣ ꯍꯥꯎꯔꯗꯤ ꯆꯥꯗꯦ
ꯎꯝ ꯑꯗꯣ ꯍꯥꯏꯗꯤ ꯕꯣꯛꯀ ꯆꯥꯃꯤꯟꯅꯔꯦ ꯑꯇꯩ ꯑꯅꯤꯗꯨꯃ ꯑꯗꯨꯝ ꯆꯥꯗꯨꯕꯤ ꯂꯩꯔꯦ
ꯑꯩꯅꯤꯔꯥꯗꯤ ꯍꯧꯖꯤꯛ ꯆꯥꯈꯔꯦ ꯃꯃꯥꯁꯨ ꯃꯥ ꯆꯠꯂꯝꯗꯥꯏꯒꯤꯗꯣ ꯑꯩꯉꯣꯟꯗ ꯍꯥꯏꯀ ꯍꯥꯏꯅꯤ ꯑꯣ ꯎꯁꯤꯠꯇꯕ ꯃꯥꯜꯂꯦ ꯀꯥꯔꯦꯝꯅꯕ ꯑꯩꯉꯣꯟꯗ
ꯅꯠꯇꯦ ꯇꯝꯃꯣ ꯁꯣꯏꯕꯅꯤ ꯁꯣꯏꯕ ꯍꯥꯏꯗꯤ ꯃꯤꯡ ꯃꯤꯡ ꯄꯟꯕꯗꯨꯒꯤꯅꯤ
ꯃꯥꯏꯁꯨ
ꯄꯠ ꯄꯠꯇꯂꯩ
ꯃꯥꯃꯥꯒꯤ ꯄꯩꯁꯥ ꯍꯥꯜꯂꯦ ꯆꯥꯈ꯭ꯔꯦꯕ ꯑꯗꯨꯒ ꯑꯗꯨꯒ ꯆꯠꯈ꯭ꯔ ꯍꯥꯏꯕꯥ
ꯎꯝ ꯅꯃꯒ
ꯑꯥ ꯏꯅꯃ ꯇꯃꯣ ꯃꯃꯥ ꯔꯝꯕꯣ
ꯎꯝ ꯍꯥꯏꯗꯤ ꯃꯣꯏ ꯔꯦꯝꯕꯣꯅꯦ ꯑꯗꯨ ꯇꯥꯃꯣꯅꯦ ꯃꯣꯏꯁꯨ ꯑꯗꯨꯝ ꯄꯨꯂꯞ ꯍꯣꯔꯦꯟ ꯍꯜꯂꯛꯄ ꯀꯥꯟꯗ ꯑꯗꯨꯝ ꯍꯪꯃꯤꯟꯅꯛꯇꯦ ꯅꯠꯇ꯭ꯔꯣ
ꯎꯝ
ꯎꯝ ꯑꯗꯣ ꯃꯣꯏꯒꯤ ꯑꯃ ꯍꯟꯊꯣꯏ ꯃꯣꯏ ꯃꯆꯤꯟ ꯃꯅꯥꯎꯒꯤ ꯌꯦꯟꯗꯨꯗꯤ ꯎꯝꯃꯨꯛ ꯑꯩꯁꯨ ꯁꯣꯏ
ꯈꯪꯗꯦ ꯆꯦ ꯆꯥꯛ ꯆꯥꯁꯦ ꯑꯗꯨꯗ ꯑꯥ ꯑꯃ ꯏꯕꯥꯅꯤ ꯁꯤꯁꯦ ꯍꯥꯏꯔꯛꯄ ꯃꯤꯗꯣ ꯆꯦꯗꯣ
ꯎꯝ ꯎꯝ
ꯑꯗꯨꯗꯨꯅ ꯐꯨꯔ ꯄꯨꯨꯝꯈꯤꯕꯅꯦ ꯃꯣꯏꯗ ꯆꯥꯛ ꯆꯥ ꯍꯣꯢ
ꯎꯝ ꯑꯗꯨ ꯑꯗꯨꯝ ꯆꯥꯔꯝꯃꯅꯤ ꯅꯪ
ꯈꯪꯗꯦ
ꯑꯣꯅꯦ ꯆꯠꯂꯝꯗꯥꯏ ꯉꯍꯥꯛ ꯑꯗꯨꯅꯦ ꯃꯃꯥꯅꯅꯦ ꯏꯕꯨꯡꯉꯣꯗꯣ ꯏꯕꯨꯡꯉꯣꯗꯣ ꯆꯠꯁꯤꯂꯥꯎꯅ ꯄꯨꯒ꯭ꯔꯖꯥꯠꯅꯦ ꯃꯃꯥꯗ ꯂꯥꯛꯀꯦꯅ ꯍꯥꯏꯔꯝꯅꯤꯕ ꯑꯃꯗꯨꯅ ꯑꯗ ꯃꯃꯥꯅ ꯄꯗꯨꯢꯒꯤ ꯒꯥꯔꯤ ꯃꯅꯨꯡꯗ ꯇꯣꯡ ꯂꯩꯔꯦ ꯆꯦ ꯆꯦꯆꯦ ꯉꯥꯏꯀꯥꯟꯗ ꯑꯗꯩꯗꯤ ꯑꯗꯨ ꯎꯕꯗꯩ ꯑꯃꯨꯛ ꯃꯆꯦꯅ ꯑꯃꯨꯛ ꯃꯥꯁꯨ ꯂꯥꯛꯀꯅꯤ ꯑꯗꯨꯗꯤ ꯍꯥꯢꯔꯒ ꯂꯣꯏꯁꯤꯜꯂꯒ ꯒꯥꯔꯤ ꯃꯅꯨꯡꯗ ꯇꯣꯡꯗꯨꯢꯒꯤ ꯍꯣꯠꯅꯔꯦ ꯗꯩꯗꯤ ꯃꯄꯥꯅ ꯁꯥꯎꯔꯛꯑꯦ ꯑꯗꯩ ꯈꯣꯢ ꯆꯦ ꯂꯣꯏꯔꯀꯥꯟ ꯊꯣꯔꯛꯄꯗ ꯏꯕꯨꯡꯉꯣꯗꯣ ꯒꯥꯔꯤ ꯃꯅꯨꯡꯗꯒꯤ ꯂꯧꯊꯣꯛꯑ ꯊꯝꯅꯝꯃꯦ ꯑꯗꯒꯤ ꯉꯥꯡꯕ ꯑꯗꯒꯤ ꯀꯞꯄꯦ ꯃꯆꯦ
ꯑꯗꯨꯃꯥꯏꯅ ꯂꯩꯍꯧꯕ ꯀꯞꯄ ꯂꯩꯕ ꯆꯥꯛ ꯆꯁꯦ ꯌꯥꯗꯕ ꯑꯗꯨ ꯆꯗꯦꯅ ꯐꯨꯔ ꯄꯨꯒꯤꯕ
ꯃꯆꯦꯕꯨꯗꯤ ꯀꯩ ꯍꯥꯏꯅꯣ
ꯃꯆꯦꯕꯨꯗꯤ ꯀꯞꯇꯦꯕ
ꯎꯝ ꯀꯞꯇ꯭ꯔꯁꯨ ꯃꯥꯅ ꯅꯤꯉꯥꯏ ꯇꯧꯕꯩꯅꯤ ꯑꯗꯨꯝ ꯄꯨꯍꯟꯈꯤ ꯌꯥꯔꯄꯣꯠꯅꯦ
ꯑꯁ ꯂꯝ ꯍꯥꯏ ꯀ꯭ꯔꯛ ꯀ꯭ꯔꯛꯅꯤ ꯀ꯭ꯔꯛ ꯀ꯭ꯔꯛ
ꯑꯃꯅ ꯑꯃꯅ ꯍꯦꯟꯕ ꯌꯥꯗꯕꯤ ꯑꯃꯅ ꯋꯥꯠꯄ ꯌꯥꯗꯕꯤꯗꯣ
ꯎꯝ
ꯀꯩꯗꯧꯔꯝꯅꯣ ꯈꯪꯗꯦ ꯃꯩꯁꯦ ꯉꯁꯥꯏꯗꯩ ꯁꯨꯡꯂꯥꯛ ꯂꯥꯛꯇ꯭ꯔꯦ ꯑꯈꯣꯏꯗꯤ
ꯈꯣꯢꯗꯤ ꯂꯥꯛꯢ
ꯎꯝ ꯑꯗꯨꯕꯨꯗꯤ ꯈꯔ ꯂꯩꯔꯒ ꯑꯗꯨꯝ ꯇ꯭ꯔꯥꯟꯁꯄꯣꯃꯔ ꯑꯃꯨꯛ ꯄꯣꯈꯥꯏꯒ꯭ꯔꯗꯝꯅꯤ
ꯎꯝ ꯑꯗꯣ ꯍꯧꯖꯤꯛ ꯄꯨꯡ ꯇꯔꯥꯃꯊꯣꯏ ꯇꯔꯦ
ꯎꯝ ꯑꯗꯣ ꯃꯃꯥꯗ ꯍꯥꯏꯔꯝꯃꯕ꯭ꯔꯣ
ꯉꯁꯥꯢꯅ ꯍꯥꯏꯔꯦ ꯃꯃꯥꯗ ꯑꯥ ꯏꯃꯥꯟꯅꯕꯤ ꯃꯁꯥ ꯉꯝꯗꯕ ꯆꯠꯇꯨꯢꯅꯦ ꯂꯨꯄꯥ ꯆꯥꯝꯃ ꯂꯧꯍꯧꯋꯦ ꯕꯔꯥ
ꯎꯝ ꯇꯝꯃꯣ ꯑꯗꯣ ꯑꯗꯨꯝ ꯁꯤ ꯍꯥ ꯑꯗꯣ ꯀꯩ ꯍꯥꯏꯅꯣ ꯑꯥ ꯇꯥꯃꯣꯅ ꯍꯥꯏꯕꯗꯣ ꯆꯥꯝꯃ ꯂꯧꯍꯧꯔꯦ ꯚꯔꯥ ꯍꯥꯏꯔꯒ ꯑꯗꯨꯒꯤ ꯃꯈꯥꯗ ꯀꯩꯅꯣꯃ ꯍꯥꯏꯕꯗꯣ
ꯀꯩ ꯂꯥꯛꯇꯨꯢꯅꯦ ꯍꯥꯏꯅꯣ
ꯗꯨꯒ ꯂꯥꯛ
ꯎꯝ ꯄꯠꯄꯠꯁꯨ ꯇꯠꯂꯦ ꯑꯗꯒꯤ ꯐꯦꯟꯒꯤ ꯃꯈꯣꯟꯗꯨꯒ ꯑꯗꯨꯃꯥꯏꯅ ꯇꯥꯗꯕꯅꯦ ꯑꯗꯨ ꯐꯠꯇꯦ ꯑꯗꯣ ꯀꯩ ꯍꯥꯏꯇꯥꯔꯦ ꯄꯨꯡ ꯑꯃꯅꯤꯅ ꯑꯗꯨꯝ ꯁꯤꯡꯖꯨ ꯍꯥꯏꯗꯣ ꯑꯗꯨ ꯌꯥꯕꯖꯥꯠꯅꯤ
ꯇꯥꯟ ꯆꯠꯇꯨꯢꯕ
ꯂꯥꯞꯇꯕꯅꯤ ꯀꯩꯅꯣ
ꯂꯝꯕꯤꯗꯣ ꯅꯣꯡ ꯇꯥꯕꯅꯤꯅ ꯅꯥꯟꯅꯤ ꯗꯤ ꯅꯪ ꯅꯁꯥ ꯅꯨꯡꯉꯥꯏꯇꯕꯅꯤꯅ ꯒꯥꯔꯤ ꯊꯧꯕꯗꯣ ꯑꯩ ꯇꯜꯂꯦ ꯀꯤꯌꯦ ꯇꯣꯡꯕ
ꯎꯝ ꯑꯃ ꯀꯩ ꯍꯥꯏꯇꯥꯔꯦ ꯑꯈꯣꯏ ꯅꯍꯥꯟꯒꯤ ꯆꯠꯂꯤꯗꯨꯅ ꯈꯔ ꯁꯝꯗꯤ ꯁꯝꯃꯤ ꯑꯗꯨ ꯅꯠꯇꯕꯤꯗ ꯀꯣꯏꯊꯣꯛꯑꯒ ꯆꯠꯂꯁꯨ ꯌꯥꯗꯤ ꯌꯥꯕꯅꯦ ꯑꯗꯣ ꯍꯣꯏ ꯇꯥꯝꯃꯣ ꯀꯣꯟꯅ ꯂꯝꯕꯤ ꯀꯪꯉꯀꯥꯟꯗ ꯑꯗꯒꯤ ꯑꯩꯁꯨ ꯈꯔ ꯐꯔꯛꯀꯥꯟꯗ ꯑꯗꯨꯗ ꯑꯣꯏꯅ ꯑꯗꯨꯃꯥꯏꯅ ꯑꯗꯨꯝ
ꯑ
ꯑ ꯑꯃꯝ ꯍ ꯑꯣ ꯀꯔꯤ ꯍꯥꯏꯗꯣꯏꯅꯣ ꯃꯥꯅ ꯀꯔꯝ ꯀꯥꯟꯗ ꯆꯪꯗꯧ ꯃꯥꯜꯂꯤ
ꯀꯩꯕ ꯑꯥ ꯗꯦꯠ ꯇꯨꯗꯔꯥ ꯍꯥꯏꯕꯔ ꯀꯩꯅꯣꯝ ꯆꯪꯅꯤ
ꯎꯝ ꯅꯣꯏ ꯆꯪꯉꯝꯗꯥꯏꯗ ꯁ꯭ꯋꯥꯏꯒꯤ ꯇꯥꯏꯞꯇ ꯁꯨꯃꯥꯏꯅ ꯑꯃꯨꯛ ꯇꯧꯔꯒ ꯑꯗꯨ ꯁꯤꯡꯖꯨ ꯑꯗꯨꯝ ꯂꯧꯊꯣꯛꯅꯕ ꯑꯗꯨꯃꯥꯏꯅ ꯑꯗꯨꯝ ꯇꯧꯔꯁꯦꯗꯅꯀꯣ
ꯎꯝ ꯍꯣꯏ ꯌꯥꯕꯔꯥ ꯌꯦꯡꯒꯦ
ꯎꯝ ꯌꯦꯡꯕ ꯅꯠꯇꯦ ꯌꯥꯗꯣꯏꯅꯦ
ꯅꯦ ꯌꯦꯡꯗꯣꯏꯅꯦ
ꯍꯣꯏ ꯇꯃꯣ ꯑꯗꯣ ꯀꯩ ꯍꯥꯏꯇꯥꯔꯦ ꯑ ꯇꯤ ꯁꯥꯔꯠꯀꯨꯝꯕꯗꯤ ꯑꯗꯨꯝ ꯌꯥꯎꯗꯕ꯭ꯔꯥ ꯇꯥꯃꯣ ꯑꯃꯗꯣ
ꯇꯤ ꯁꯥꯔꯠ ꯌꯥꯎꯋꯦ ꯀꯣꯂꯔ ꯇꯔꯤ ꯁꯥꯔꯠꯁꯨ ꯌꯥꯎꯋꯦ
ꯑ ꯑꯗꯣ ꯅꯠꯇꯕꯗꯣ ꯑꯃ ꯆꯨꯝꯅꯒꯤ ꯅꯣꯔꯃꯦꯜꯒꯤꯗꯣ
ꯎꯝꯝ ꯎꯝ ꯅꯣꯔꯃꯦꯜꯒꯤꯗꯨꯁꯨ ꯌꯥꯎꯋꯦ
ꯑꯗꯨꯝ ꯐꯖꯕ ꯂꯣꯒꯨ ꯀꯩꯀꯥꯇꯣ
ꯑ ꯄꯨꯔꯥ ꯄ꯭ꯂꯦꯟ ꯑꯣꯏꯕꯗꯁꯨ ꯌꯥꯎꯋꯦ ꯑ ꯀꯩꯅꯣ ꯆꯧꯉꯥꯒꯤ ꯑꯍꯨꯝ ꯇꯧꯕ ꯇ꯭ꯔꯤꯁꯥꯗꯨ ꯌꯥꯎꯋꯦꯕꯀꯣ ꯑꯣ ꯍꯥꯏꯗꯤ ꯐꯤꯗꯥꯗꯨꯗꯤ ꯐꯠꯇꯕ ꯍꯥꯏꯇꯥꯔꯦ ꯍꯥꯏꯗꯤ ꯐꯤꯗꯥꯗꯨꯁꯨ ꯩꯅ ꯀꯣꯇꯟ ꯄꯥꯛ ꯑꯣꯏꯗꯕꯗꯣ ꯑꯗꯨ ꯑꯣꯏꯌꯦ ꯆꯧꯉꯥ ꯑꯍꯨꯝ ꯇꯧꯋꯦ ꯌꯥꯎꯍꯧꯋꯦ ꯉꯔꯥꯡ ꯑꯩꯈꯣꯏ ꯏꯆꯦꯅ ꯃꯥꯒꯤ ꯃꯥ ꯂꯤꯠꯅꯕ ꯑꯗꯨꯃꯥꯏꯅ ꯆꯦꯆꯦ ꯑꯃꯒꯤꯗꯨ ꯁꯨꯃꯥꯏꯅ ꯂꯤꯠꯅꯕ ꯑꯍꯨꯝ ꯄꯨꯔꯛꯑꯦꯕꯀꯣ
ꯎꯝ
ꯑꯗꯨꯗꯣ ꯑꯩꯅ ꯈꯣꯏꯕꯣꯏꯒꯤ ꯑꯣꯏꯒꯤꯇꯣ ꯍꯥꯏꯗꯤ ꯃꯥ ꯐꯨꯔꯤꯠ ꯇꯤ ꯑꯝꯇ ꯆꯥꯁꯤꯜꯂꯛꯇ꯭ꯔꯦꯕ ꯆꯥꯎꯔꯕꯅꯤꯅ ꯋꯥꯡꯉꯦ ꯑꯩꯉꯣꯟꯗ ꯍꯦꯟꯅ ꯋꯥꯡꯉꯦ
ꯎꯝ ꯑꯗꯣ ꯀꯩ ꯍꯥꯏꯇꯥꯔꯦ ꯂꯣꯒꯣꯁꯨ ꯑꯗꯨꯝ ꯐꯖꯕ
ꯑꯗꯨꯗꯤ ꯄꯨꯔꯥ ꯑꯉꯥꯡ ꯃꯆꯥꯒꯤ ꯐꯤꯕꯝ ꯇꯥꯏꯄ ꯇꯧꯋꯦ ꯍꯧꯖꯤꯛꯀꯤ ꯆꯧꯉꯥ ꯑꯍꯨꯝꯗꯨꯗꯤ
ꯎꯝ ꯑꯩꯁ ꯑꯗꯨꯗꯤ ꯈꯤꯇꯪ ꯄꯥꯝꯕ ꯋꯥꯠꯅꯤ ꯄ꯭ꯂꯦꯟꯁꯨ ꯊꯤꯕꯩ ꯇꯥꯏꯞ ꯇꯧꯕꯅꯦ ꯍꯧꯖꯤꯛꯀꯥꯟꯁꯤꯗꯤ
ꯂ꯭ꯔ
ꯅꯠꯇꯔꯥ
ꯀꯩ ꯍꯥꯏꯅꯣ
ꯄꯨꯔꯥ ꯄ꯭ꯂꯦꯟꯗꯣ ꯑꯗꯨꯁꯨ ꯍꯧꯖꯤꯛꯀꯥꯟꯗꯤ ꯄꯛꯇꯕꯩ ꯇꯥꯏꯞ ꯇꯧꯔꯕꯅꯦ ꯍꯥꯏꯕ
ꯎꯝ
ꯍ꯭ꯋꯥꯏꯠ ꯍ꯭ꯋꯥꯏꯠ ꯄ꯭ꯂꯦꯟ ꯑꯣꯏꯔꯒꯅ ꯃꯈꯜ ꯑꯃ ꯐꯔꯦ ꯑꯇꯩ ꯄ꯭ꯂꯦꯟꯁꯤꯗꯤ ꯑꯗꯨꯝ ꯊꯤꯕꯩ ꯇꯥꯏꯞ ꯇꯧꯕꯅꯦꯕ
ꯑ
ꯑꯗꯨꯒ ꯀꯩ ꯍꯥꯏꯇꯥꯔꯦ ꯕꯦꯔꯥ ꯈꯔ ꯀꯥꯏꯔꯤꯁꯦ ꯅꯥꯀꯟꯗ ꯏꯁꯄꯤꯀꯔ ꯑꯅꯤ ꯁꯨꯃꯥꯏꯅ ꯄꯄꯤꯀꯦꯠ ꯑꯅꯤꯗꯅ ꯑꯩ ꯑꯃ ꯇꯥꯃꯣ ꯑꯃ
ꯎꯝ
ꯑꯗꯨ ꯅꯥꯀꯟꯗꯒꯤ ꯑꯇꯣꯞꯄ ꯏꯁꯄꯤꯀꯔ ꯌꯥꯎꯁꯟꯗꯅ ꯑꯗꯨꯗꯨꯃ ꯕꯦꯔꯥ ꯈꯔ ꯂꯩ ꯈꯣꯠ ꯂꯩꯅꯤ ꯍꯥꯏꯕꯅꯤ ꯑꯗꯣ ꯍꯥꯏꯗꯤ ꯊꯨꯡꯅ ꯃꯣꯏꯒꯤ ꯔꯦꯀꯣꯛꯅꯥꯏꯁ ꯇꯧꯕꯗꯣ ꯑꯗꯨꯝꯗꯥ ꯈꯔ ꯋꯥꯔꯝꯅꯦꯕ ꯑꯗꯨꯒꯤ ꯑꯣꯏꯔꯝꯅꯦꯕ
ꯃꯥꯅꯦ ꯑꯗꯨꯗꯒꯤꯅꯦ ꯃꯤꯅ ꯉꯥꯡꯁꯤꯟꯕ ꯌꯥꯗꯕꯗꯣ
ꯎꯝ